ꯍꯜꯂꯣ ꯎꯝ ꯅꯪ ꯉꯔꯥꯡ ꯀꯣꯏꯕ ꯆꯠꯄꯗꯣ
ꯎꯝ
ꯇꯥꯕ꯭ꯔꯥ
ꯇꯥꯏꯌꯦ ꯍꯣꯏ
ꯅꯪ ꯉꯔꯥꯡ ꯀꯣꯏꯕ ꯆꯠꯄꯗꯣ ꯀꯅꯥ ꯀꯅꯥꯒ ꯆꯠꯂꯤꯅꯣꯅꯪ ꯅꯨꯡꯉꯥꯏꯕ꯭ꯔꯥ ꯅꯨꯡꯉꯥꯏꯇꯕ꯭ꯔꯥ ꯂꯤꯕꯤꯔꯣ ꯅꯪ ꯀꯣꯏꯕ ꯆꯠꯄ ꯋꯥꯔꯤꯗꯣ
ꯀꯩ ꯋꯥꯔꯤ ꯂꯤꯗꯣꯏꯅꯦ ꯅꯨꯄꯥ ꯀꯣꯏꯕ ꯆꯠꯄꯕꯨ
ꯅꯨꯄꯥ ꯀꯣꯏꯕ ꯀꯥꯏ ꯅꯣꯏ ꯉꯔꯥꯡ ꯀꯔꯤ ꯀꯔꯤ ꯃꯐꯝꯗꯅꯣ ꯀꯣꯏꯕ ꯆꯠꯄꯗꯣ ꯀꯅꯥ ꯀꯅꯥꯒ ꯆꯠꯂꯤ ꯃꯐꯝ ꯀꯃꯥꯏ ꯀꯃꯥꯏ ꯇꯧ ꯒꯦ ꯍꯥꯏꯕ ꯂꯩꯗꯅ ꯑꯗꯣ ꯍꯥꯏꯕꯤꯌꯣ ꯍꯥꯏꯕ ꯐꯖꯔꯗꯤ ꯅꯨꯡꯉꯥꯏꯔꯗꯤ ꯑꯩꯁꯨ ꯆꯠꯀꯦꯕ
ꯌꯥꯏ
ꯁꯪꯕ ꯃꯇꯝꯗ ꯊꯕꯛ ꯂꯩꯇꯕ ꯃꯇꯝꯗ ꯀꯣꯏꯕ ꯆꯠꯀꯦ
ꯃꯐꯝꯗꯤ
ꯍꯧꯒꯠꯇ꯭ꯔꯤꯕꯨ ꯇꯨꯝꯃꯤꯔꯣ ꯅꯪꯗꯤ
ꯑꯁ ꯋꯥꯏꯗ ꯀꯗꯥꯏꯗꯒꯤ
ꯋꯥꯏ ꯀꯥꯏꯅ ꯌꯥꯝ ꯇꯨꯝꯅꯤꯡꯕ ꯃꯈꯣꯜ ꯃꯥꯜꯂꯦꯕ
ꯉꯔꯥꯡ ꯋꯥꯕꯩꯅꯦ ꯉꯔꯥꯡ ꯀꯗꯥꯏꯗꯩ ꯄꯨꯡ ꯎꯝ ꯃꯥꯃꯅꯕ ꯑꯃꯨꯛ ꯊꯤꯟꯕ ꯆꯠꯂꯦ ꯑꯗꯨ ꯑ ꯊꯦꯡꯅꯁꯨ ꯊꯣꯛꯑꯦ ꯊꯦꯡꯅꯁꯨ ꯍꯜꯂꯛꯑꯦ ꯑꯁ ꯉꯟꯅ ꯆꯠꯀꯗꯕ ꯂꯝꯕꯤ ꯉꯔꯥꯃꯨꯛ ꯊꯤꯟꯕ ꯈꯣꯠꯂꯨ ꯇꯧꯔꯒ ꯄꯨꯡ ꯇꯔꯥ ꯇꯔꯥ ꯃꯈꯥꯏ ꯇꯥꯔꯦ ꯌꯨꯝ ꯍꯜꯂꯛꯄ
ꯑꯌꯥ ꯑꯦ ꯑꯗꯨꯗꯤ ꯀꯩꯗꯧꯔꯤꯕ ꯅꯣꯏ ꯑꯗꯨꯝ ꯀꯩꯅꯣ ꯊꯦꯡꯅ ꯂꯥꯛꯔꯤꯁꯤꯕꯣ
ꯉꯔꯥꯡ ꯀꯥꯡꯂꯦꯟꯅꯤꯗꯅ ꯀꯥꯡꯅꯤꯗꯅ
ꯀꯥꯡ ꯑꯣꯏꯔꯁꯨ ꯃꯤ ꯈꯔꯗꯤ ꯀꯥꯡ ꯅꯨꯃꯤꯠꯇ ꯅꯨꯄꯤ ꯅꯨꯄꯥ ꯎꯅꯕꯁꯨ ꯂꯩꯌꯦꯅꯦ ꯅꯣꯏꯗꯤ ꯆꯠꯇꯕ꯭ꯔꯣ
ꯉꯔꯥꯡ ꯀꯥꯡꯂꯦꯟꯅꯦ ꯑꯗꯨꯅ ꯊꯧꯕꯥꯜꯗ ꯊꯝꯆꯦꯠ ꯂꯩꯔꯒ ꯑꯦꯝ ꯌꯨ ꯃꯅꯨꯡꯗ ꯒꯤꯞ ꯑꯋꯦ ꯇꯧꯔꯨꯕ
ꯑꯦ ꯅꯪꯁꯨ ꯌꯥꯎꯕ
ꯒꯤꯞ ꯑꯋꯦ ꯇꯧꯔꯨꯕ ꯑꯩ
ꯀꯥꯡ
ꯊꯝꯆꯦꯠꯇꯣ ꯊꯧꯕꯥꯜꯗꯒꯤ ꯂꯩꯔꯒ
ꯎꯝ
ꯊꯝꯕꯥꯜꯒ ꯑꯗꯨꯒ ꯑꯥꯏꯁ ꯀ꯭ꯔꯤꯝꯒ ꯑꯗꯨꯒ ꯀꯩꯅꯣ
ꯀꯥꯡꯒ ꯅꯪꯒ ꯃꯔꯤ ꯂꯩꯅꯕ꯭ꯔꯅꯦ
ꯑꯦ ꯄꯤꯕꯤꯔꯤꯅꯤ ꯀꯩꯅꯣ ꯀꯣꯏꯕ ꯆꯠꯂꯦ ꯍꯥꯏꯕꯤꯔꯕꯅꯦ ꯑꯦꯝꯌꯨꯗ ꯂꯩꯕꯁꯤꯡꯒꯤ
ꯏꯁ
ꯃꯤ ꯅꯨꯡꯉꯥꯏꯇꯕꯩꯗꯤꯅꯦ ꯄꯤꯕꯤꯔꯤꯅꯤꯅꯦ ꯅꯪꯁꯨ ꯑꯦꯝ ꯌꯨꯗ ꯂꯩꯔꯝꯃꯗꯤ ꯒꯤꯐ ꯑꯋꯦ ꯇꯧꯕꯤꯕ ꯗꯤ ꯇꯧꯕꯤꯕ ꯌꯥꯕꯅꯤ ꯉꯔꯥꯡ
ꯐꯤꯂꯤꯝ ꯀꯨꯝꯕ ꯅꯨꯄꯥ ꯑꯃ ꯏꯗꯧ ꯍꯥꯏꯕ ꯅꯨꯄꯥꯗꯣ ꯀꯩꯅꯣ ꯃꯣꯏꯒꯤ ꯂꯥꯏ ꯑꯩꯈꯣꯏ ꯃꯔꯛꯇꯁꯨ ꯑꯃ ꯂꯥꯛꯑꯦꯕ ꯄꯥꯔꯇꯤ ꯑꯃ ꯂꯥꯛꯑꯦꯕ
ꯎꯝ
ꯀꯥꯒꯤꯗꯣ ꯐꯤꯂꯝ ꯀꯨꯝꯕ ꯀꯩ ꯐꯤꯂꯝꯒꯤꯅꯣ ꯃꯥ ꯍꯦꯛ ꯀꯨꯝꯕꯗꯣ ꯏꯙꯧꯗꯣ ꯈꯪꯗ꯭ꯔꯣ ꯑꯅꯨꯕ ꯑꯗꯨ ꯎꯑꯦꯕ ꯃꯥꯁꯨ ꯌꯥꯎꯋꯦꯕ ꯖꯒꯣꯏ ꯁꯥꯕ꯭ꯔꯥ ꯏꯁꯩ ꯁꯛꯄ ꯈꯪꯗꯦ ꯑꯉꯥꯡꯁꯤꯡ ꯈꯔꯒ ꯂꯥꯛꯑꯦ ꯑꯩꯈꯣꯏ ꯗꯨꯀꯥꯟ ꯃꯃꯥꯡꯗ
ꯍꯧꯖꯤꯛ꯭ꯔꯣ
ꯍꯧꯖꯤꯛ ꯅꯠꯇꯤꯌꯦ ꯉꯔꯥꯡ ꯍꯥꯏꯥꯏꯕꯅꯦ
ꯑ ꯊꯕꯛ ꯆꯠꯒꯗ꯭ꯔꯣ
ꯆꯠꯀꯅꯤ ꯆꯛꯆꯥ ꯇꯔꯒ ꯆꯂꯦ
ꯄꯨꯡ ꯀꯌꯥꯗ ꯆꯠꯀꯅꯤ
ꯑꯩꯔꯣ ꯄꯨꯡ ꯈꯪꯗꯦ ꯍꯣꯔꯦꯟ ꯄꯨꯡ ꯇꯔꯥꯗꯤ ꯇꯥꯔꯦ ꯑꯩ ꯍꯧꯖꯤꯛ ꯆꯥꯛ ꯊꯣꯡꯉꯤ ꯆꯥꯛ ꯊꯣꯡꯕ ꯂꯣꯏꯔꯦ
ꯇꯔꯥꯃꯊꯣꯏꯗ ꯆꯠꯄ ꯇꯥꯔꯦ ꯅꯪꯒꯤꯁꯤꯗꯤ
ꯇꯔꯥꯃꯥꯊꯣꯏ ꯆꯠꯂꯣꯏ ꯆꯥꯛ ꯊꯣꯡꯕ ꯂꯣꯏꯔꯒ ꯆꯥꯔꯒ ꯍꯣꯏ ꯆꯠꯂꯅꯤ ꯉꯁꯥꯏ ꯀꯩꯅꯅꯨꯡ ꯄꯨꯨꯔꯤ ꯈꯔ ꯆꯥꯕꯅꯤꯅ ꯆꯥꯛꯂꯥꯛꯑꯝꯗꯦꯕ ꯊꯦꯡꯅ ꯆꯥꯔꯁꯨ ꯀꯥꯏꯗꯦꯕ
ꯀꯥꯏꯗꯦ ꯀꯥꯏꯗꯦ
ꯅꯪꯗꯤ ꯍꯧꯖꯤꯛꯐꯥꯎ ꯍꯧꯒꯠꯇ꯭ꯔꯤ ꯆꯥꯛꯁꯨ ꯆꯥꯔꯝꯃꯣꯏ ꯈꯪꯉꯦ ꯑꯣꯏꯣꯏꯕ ꯆꯠꯂꯨꯔꯒ ꯋꯥꯏ ꯀꯥꯏꯅ ꯍꯦ ꯅꯨꯄꯥ ꯃꯥꯟ
ꯑꯁ ꯅꯨꯄꯥ ꯉꯥꯛꯇ ꯀꯣꯏꯕ ꯆꯠꯄꯁꯦ ꯅꯨꯡꯉꯥꯏꯗꯅ ꯅꯨꯄꯤ ꯄꯨꯗꯕꯁꯦ
ꯅꯨꯄꯤ ꯀꯔꯥꯏꯗꯒꯤ ꯅꯨꯄꯤ ꯅꯨꯄꯥ ꯃꯁꯦꯜ ꯆꯠꯕꯨꯗꯤ ꯅꯨꯡꯉꯥꯏꯅꯤ ꯅꯨꯄꯤ ꯌꯥꯌꯥꯕꯗꯤ ꯀꯩꯅꯣ ꯇꯧꯋꯤ
ꯏꯁꯤꯡ ꯇꯨꯔꯦꯟꯗꯤ ꯌꯥꯝ ꯃꯣꯠꯂꯦ ꯏꯁꯤꯡ ꯇꯨꯔꯦꯟ ꯑꯁꯨꯛ ꯅꯍꯟꯕꯗꯨꯕꯨꯛ ꯉꯔꯥꯡꯗꯤ ꯌꯥꯝ ꯊꯤ ꯑꯣꯣꯠꯂꯝꯃꯦ ꯅꯣꯡ ꯆꯨꯕꯒꯤꯀꯣ ꯑꯁꯨ ꯃꯊꯛ ꯑꯩꯒꯤ ꯆꯦꯟꯊꯔꯛꯄ ꯏꯁꯩꯅꯦꯗꯅ
ꯑꯄ ꯚꯤꯗꯤꯑꯣꯗꯣ ꯑꯩꯁꯨ ꯎ ꯌꯥꯝ ꯃꯣꯠꯅ ꯎ
ꯏꯍ
ꯏꯁꯤꯡ ꯌꯥꯝ ꯃꯣꯠꯂꯦꯕ ꯎꯄꯥꯏ ꯂꯩꯇꯦ ꯃꯣꯠꯂꯨꯁꯨ ꯃꯣꯟꯅ ꯁꯤꯒꯨꯝꯕ ꯐꯣꯔꯁꯇꯁꯨ ꯌꯥꯝ ꯀꯜꯂꯦꯕ
ꯎꯝ
ꯂꯦꯞꯄꯒ ꯉꯝꯗꯦꯕ ꯏꯁꯤꯡꯗ ꯐꯣꯔꯁ ꯀꯟꯃꯟꯕꯒꯤ ꯍꯦꯛꯇ ꯄꯨꯋꯦꯕ ꯏꯁꯤꯡ ꯆꯦꯟꯕꯗꯨꯅ ꯃꯊꯛꯇꯒꯤ ꯑꯥ ꯃꯊꯛꯇꯒꯤ ꯑꯥ ꯃꯊꯛꯀꯤ ꯑꯩ ꯂꯨꯞꯄꯒ ꯇꯥꯎꯊꯔꯛꯏꯅꯦ ꯁꯤꯁ
ꯌꯥꯝ ꯅꯩꯕ ꯇꯥꯏꯗ
ꯈꯠꯇ ꯎꯕꯅꯦ
ꯑꯩꯗꯤ ꯍꯌꯦꯒꯩꯗꯣꯒꯨꯝꯕꯒ
ꯇꯦꯟ ꯈꯟꯕ ꯍꯩꯇꯗꯅ ꯐꯔꯛꯇꯤ ꯇꯥꯈꯤꯕꯅꯦ ꯃꯤꯅꯔꯥ ꯑꯁ ꯑꯁ ꯌꯥꯝ ꯋꯥꯈ꯭ꯔꯦ ꯀꯌꯥꯗꯤ ꯋꯥꯈ꯭ꯔꯦ ꯄꯨꯡ ꯄꯨꯡꯈꯥꯏꯃꯨꯛ ꯆꯪꯉꯝꯅꯤ ꯑꯩꯈꯣꯏꯅ ꯇꯦꯟ ꯈꯟꯕꯗ
ꯀꯣꯏꯕꯗꯥꯃ ꯆꯠꯄ ꯃꯇꯝ ꯂꯩꯗꯦꯗ ꯁꯪꯁꯨ ꯁꯪꯗꯦ ꯂꯩꯔꯁꯨꯠ
ꯅꯅꯨꯡ ꯐꯥꯠꯇꯣꯛꯁꯨ ꯀꯣꯏꯔꯗꯣꯏꯅꯤ ꯅꯣꯡ ꯐꯥꯗꯣꯛꯁꯨ ꯀꯣꯏꯗꯣꯏꯅꯤ
ꯀꯣꯏ ꯆꯠꯇꯔꯤꯒꯤ ꯗꯨꯀꯥꯟ ꯑꯗꯨꯒ ꯌꯨꯝꯂꯒ ꯂꯣꯏꯔ ꯕꯖꯥꯔ ꯃꯔꯛ ꯃꯔꯛꯇ ꯆꯠꯂꯦ꯫
ꯀꯩ ꯗꯨꯀꯥꯟ ꯐꯝꯕ꯭ꯔꯥ ꯅꯪꯗꯤ ꯗ꯭ꯔꯦꯁꯀꯤ ꯐꯝꯕ꯭ꯔꯥ꯫
ꯗ꯭ꯔꯦꯁ ꯗ꯭ꯔꯦꯁ ꯅꯠꯇꯦꯗ ꯐꯔꯃꯥꯁꯤꯗ
ꯐꯥꯔꯃꯁꯤ ꯑꯥ ꯐꯥꯔꯃꯥꯁꯤꯗ ꯐꯝꯕꯁꯦ ꯐꯥꯔꯃꯥꯁꯤ ꯀꯩꯅꯣ ꯇꯧꯋꯦ ꯌꯥꯝ ꯀꯩꯅꯣ ꯇꯧꯋꯦ ꯍꯥꯏꯅ
ꯀꯩꯅꯣꯁꯦ ꯌꯥꯝ ꯅꯨꯡꯉꯥꯏꯅꯦꯕ ꯐꯥꯔꯃꯥꯁꯤꯗ ꯐꯝꯕꯁꯦ ꯁꯥꯏ ꯏꯟꯀꯝ ꯌꯥꯝ ꯐꯪꯉꯦ ꯍꯥꯏ
ꯏ ꯈꯣꯏꯗꯤ ꯐꯪꯗꯦꯗ ꯑꯩꯈꯣꯏꯗꯤ ꯗꯦꯂꯤꯕ꯭ꯔꯤꯁꯨ ꯆꯠꯇꯦ ꯑꯈꯣꯏꯗꯤ ꯗꯨꯀꯥꯟꯁꯨ ꯃꯆꯥ ꯑꯣꯏꯕꯅꯤ ꯀꯥꯏꯗ ꯑꯣꯏꯕꯅꯤꯅ ꯕꯖꯔꯣꯝꯗ ꯑꯣꯏꯔꯗꯤ ꯈꯔ ꯁꯦꯠꯀꯅꯦꯕ ꯕꯖꯔꯔꯣꯝꯗꯁꯨ ꯅꯠꯇꯠꯇꯦ ꯗꯨꯀꯥꯟ ꯃꯆꯥꯒ ꯄꯣꯠꯁꯤꯠꯇꯦ
ꯑꯗꯨꯒ ꯑꯥ ꯃꯃꯟꯗꯣ ꯃꯣꯏꯅ ꯐꯪꯉꯤꯕ ꯍꯤꯗꯥꯛꯇꯣ ꯂꯨꯄꯥ ꯂꯨꯄꯥ ꯇꯔꯥꯗ ꯐꯪꯕ ꯄꯣꯠꯇꯣ ꯃꯣꯏꯅ ꯂꯨꯄꯥ ꯆꯥꯝꯃ ꯆꯅꯤꯗ ꯌꯣꯜꯂꯦ ꯍꯥꯏ ꯐꯥꯔꯃꯥꯁꯤꯗꯤ ꯌꯥꯝ ꯇꯣꯡꯉꯥꯝ
ꯍꯣꯏ ꯃꯣꯏ ꯂꯤꯁꯟ ꯄꯥꯏꯕꯁꯤꯡꯗꯤ ꯇꯣꯡꯕꯅꯦ ꯇꯣꯡꯕꯗꯤ ꯍꯤꯗꯥꯛ
ꯑꯗꯨ ꯑꯗꯨꯅꯦ
ꯃꯣꯏꯅ ꯀꯌꯥꯗꯒꯤꯅꯣ ꯎꯝ ꯌꯥꯡꯈꯩꯒꯤ ꯂꯧꯔꯣ ꯍꯥꯏꯔꯣ ꯃꯣꯏꯅ ꯂꯧꯔꯛꯄꯗꯣ ꯃꯣꯏꯅ ꯌꯣꯟꯗꯅ ꯑꯦꯝ ꯑꯥꯔ ꯄꯤꯗ ꯆꯠꯂꯦꯕ ꯑꯦꯝ ꯑꯥꯔ ꯄꯤꯗ ꯋꯥꯟ ꯐꯤꯐꯤ ꯊꯤꯔꯥ ꯇꯨ ꯍꯟꯗ꯭ꯔꯦꯗꯂꯥ ꯑꯗꯨꯋꯥꯏ ꯑꯗꯨꯒꯨꯝꯕ ꯌꯣꯜꯂꯦꯕ ꯑꯈꯣꯏ ꯗꯤꯁꯀꯥꯎꯟꯕꯨꯗꯤ ꯂꯩꯌꯦ
ꯇꯦꯟ ꯄꯥꯔꯁꯦꯟ ꯗꯤꯁꯀꯥꯎꯟ ꯑꯩ ꯈꯪꯉꯦꯕ ꯑꯥ
ꯇꯦꯟ ꯄꯥꯔꯁꯦꯟ ꯈꯇꯤ ꯄꯤꯌꯦ ꯑꯗꯨ ꯑꯣꯏꯔꯁꯨ ꯇꯣꯡꯕꯨꯗꯤ ꯇꯣꯡꯉꯤꯗ ꯇꯣꯡꯗꯕꯁꯨ ꯂꯩꯌꯦ꯫
ꯐꯃꯁꯤ ꯐꯕꯁꯦ ꯇꯣꯡꯉꯦ ꯍꯥꯏꯔꯋꯦ
ꯃꯄꯨ ꯀꯣꯏꯗꯤ ꯇꯣꯡꯅꯤ ꯀꯣꯏ ꯌꯣꯟꯕꯗꯤ ꯇꯣꯡꯗꯦ
ꯍꯥꯏꯕꯗꯤ ꯍꯤꯗꯥꯛ ꯃꯃꯜꯗꯨꯒ ꯃꯣꯏꯅ ꯌꯣꯜꯂꯗꯤ ꯌꯥꯏ ꯅꯠꯇꯦꯕ ꯐꯥꯔꯃꯥꯁꯤ ꯍꯥꯡꯉꯕ ꯌꯨꯝꯗꯨꯗꯤ ꯌꯥꯝ ꯅꯨꯡꯉꯥꯏꯔꯦ ꯍꯥꯏꯕ
ꯍꯣꯏ ꯃꯣꯏꯗꯤ ꯇꯣꯡꯉꯦ
ꯎ ꯃꯣꯏꯗꯤ ꯐꯖꯅ ꯇꯣꯡꯉꯤꯕ ꯎꯝ ꯕꯣꯜꯒ ꯌꯦꯡꯅꯤꯡꯗ꯭ꯔꯕꯣ ꯅꯪꯗꯤ
ꯑꯩꯅ ꯁꯞꯄꯣꯠ ꯇꯧꯕꯨꯗꯤ ꯈꯨꯗꯤꯡꯃꯛ ꯁꯤꯈꯔꯅꯤ ꯌꯦꯡꯅꯤꯡꯉꯥꯏ ꯂꯩꯕꯗꯣ ꯌꯦꯡꯉꯔꯣꯏ
ꯅꯍꯥꯟꯗꯤ ꯅꯪ ꯅꯍꯥꯟꯗꯤ ꯅꯪ ꯁꯞꯄꯣꯔꯠ ꯀꯩꯅꯣ ꯇꯧ ꯃꯥꯜꯂꯦ ꯄꯣꯗꯤ ꯄꯣꯍꯟꯅꯤꯡꯕ ꯑꯗꯨ ꯄꯣꯗꯤ ꯄꯣꯛꯍꯧꯗ꯭ꯔꯦ
ꯗꯥꯎ ꯗꯥꯎ ꯌꯥꯗꯦꯅꯦ ꯃꯣꯢꯗꯣ ꯌꯥꯝ ꯀꯜꯂꯦꯕ
ꯐꯥꯏꯅꯦꯜꯗꯗꯤ ꯎꯄꯥꯏ ꯂꯩꯇ꯭ꯔꯦ ꯅꯣꯏꯅ ꯇꯧꯅꯤꯡꯕ ꯑꯝꯇ ꯇꯧꯔ ꯇꯧꯕ ꯐꯪꯉꯔꯣꯏ
ꯃꯤꯅꯤꯠ ꯇꯥꯔꯝꯗꯥꯏꯗ ꯑꯅꯤ ꯆꯟꯒꯔꯦ ꯑꯅꯤ ꯀꯣꯜꯑꯅꯤ ꯆꯥꯟꯒꯤꯕꯗꯨ ꯑꯣꯏꯁ ꯐꯥꯒꯤ ꯇꯧꯕ ꯌꯥꯗꯦꯅꯦ ꯑꯗꯨ ꯅꯨꯄꯥꯗꯣ
ꯁꯤꯒꯗꯧꯔꯦ ꯄꯨꯒꯗꯧꯔꯦ ꯍꯥꯏꯅ ꯇꯧꯔꯒ ꯀꯩꯅꯣ ꯃꯤꯅꯤꯠ ꯇꯔꯥ ꯑꯗꯨꯋꯥꯢꯗꯒꯤ
ꯄꯨꯔꯤ ꯕꯦꯔꯥꯅꯤ ꯐꯤꯐꯥꯅꯁꯨ ꯍꯦꯛꯇ ꯒꯣꯜ ꯆꯟꯁꯜꯂꯦ ꯍꯥꯢꯕ ꯐꯤꯐꯥꯅ ꯂꯣꯏꯁꯤꯜꯂꯤꯅꯤ ꯐꯤꯐꯥꯅ ꯂꯣꯏꯁꯤꯟꯕꯩꯅꯦ
ꯑꯗꯨ ꯅꯨꯃꯤꯠꯇꯨꯗꯤ ꯀꯩꯝ ꯇꯧꯗꯦ ꯍꯣꯏ ꯅꯍꯥꯟ ꯁꯥꯟꯅꯕ ꯆꯦꯟꯕꯗꯨꯗꯤ ꯌꯥꯗꯦ ꯁꯥꯎꯅꯤꯡꯉꯤ
ꯑꯩꯈꯣꯏꯁꯨ ꯐꯤꯐꯥꯝ ꯃꯤꯆꯪ ꯆꯪꯉꯦꯕ ꯌꯥꯗꯦꯕ ꯈꯤꯇꯪꯗꯤ
ꯌꯥꯝ ꯋꯥꯔꯝꯒꯅꯤ ꯐꯥꯔꯃꯥꯁꯤꯒ ꯐꯝꯕꯁꯦ ꯃꯤꯒ ꯌꯥꯝꯁꯜꯂꯛꯑꯅꯤ
ꯌꯥꯝ ꯆꯤꯟꯗꯦꯗ ꯃꯤ ꯍꯣꯏ ꯃꯤ ꯃꯤ ꯌꯥꯝ ꯂꯥꯛꯑꯗꯤ ꯑꯣꯏ ꯃꯤ ꯌꯥꯝ ꯂꯥꯛꯇꯦꯕ
ꯑꯥ ꯅꯊꯟꯗ ꯐꯝꯕ꯭ꯔꯣ
ꯢꯊꯟꯇ ꯅꯠꯇꯦ ꯏꯃꯥꯟꯅꯕꯤꯁꯨ ꯂꯩꯌꯦ
ꯑꯣ ꯑꯅꯤ ꯑꯍꯨꯝ ꯐꯕ꯭ꯔꯥ ꯑꯣ ꯑꯗꯨꯗꯤ ꯆꯥꯎꯔꯝꯒꯅꯤ ꯇꯔꯦꯠ
ꯅꯠꯇꯦ ꯃꯤ ꯑꯅꯤ ꯈꯛꯇꯅꯤ ꯑꯩꯅ ꯄꯨꯡ ꯇꯔꯦꯠꯇꯒꯤ ꯄꯨꯡ ꯑꯅꯤ ꯃꯈꯥꯏ ꯐꯥꯎꯕ ꯐꯝꯕ
ꯑꯥ
ꯑꯩ ꯎꯝ ꯑꯩ ꯐꯝꯕ ꯃꯇꯝꯗ ꯃꯥꯅ ꯀ꯭ꯂꯥꯁ ꯆꯠꯄ ꯀꯩꯅꯣ ꯃꯥ ꯇ꯭ꯔꯦꯅꯤꯡ ꯑꯃ ꯂꯩꯌꯦꯕ ꯑꯃ ꯍꯜꯂꯛꯑꯀꯥꯟꯗ ꯑꯩ ꯐ꯭ꯔꯤ ꯑꯣꯏꯕ ꯑꯩꯒꯤ ꯗ꯭ꯌꯨꯇꯤꯗꯤ ꯄꯨꯡ ꯑꯅꯤ ꯑꯅꯤ ꯃꯈꯥꯏꯗꯒꯤ ꯐ꯭ꯔꯤ ꯑꯣꯏꯔꯦ
ꯐꯖꯔꯦ
ꯊꯕꯛ ꯂꯩꯇꯗ꯭ꯔꯤ ꯀꯩ ꯢꯟꯁꯥꯡ ꯆꯥꯗꯣꯢꯅꯣ ꯈꯪꯗꯦꯅꯦ
ꯈꯪꯗꯦ ꯀꯩ ꯏꯟꯖꯥꯡ ꯆꯥ ꯖꯥꯠꯅꯣ ꯑꯁ ꯉꯔꯥꯡ ꯌꯦꯟꯖꯥꯡ ꯈꯨꯍꯥꯎꯗꯤ
ꯑꯥ ꯏꯔꯣꯝꯕ ꯑꯣꯏꯅ ꯆꯥꯁꯤꯔꯥ ꯀꯔꯤ ꯊꯣꯡꯗꯣꯢꯅꯣ ꯉꯁꯤꯒꯤ ꯢꯟꯖꯥꯡ
ꯎꯝ ꯄꯥꯉꯟ ꯃꯨꯁꯂꯤꯝꯁꯤꯡꯅ ꯏꯟꯖꯥꯡ ꯊꯣꯡꯕꯁꯨ ꯍꯥꯎꯗꯤ ꯍꯥꯎꯋꯤꯀꯣ ꯑꯁꯦꯡꯕ
ꯈꯪꯗꯦ ꯑꯩꯗꯤ ꯆꯕ ꯐꯪꯗꯦ
ꯍꯥꯎꯑꯦ ꯅꯍꯥꯟꯁꯨ ꯁꯟꯁꯥ ꯊꯣꯡꯉꯦ ꯃꯣꯏꯅ ꯁꯟꯁꯥ ꯊꯣꯡꯕꯤ ꯏꯠꯇ ꯀꯣ
ꯆꯥꯕ꯭ꯔꯥꯅꯦ ꯃꯨꯁꯂꯤꯝꯂ ꯀꯩꯅꯣ ꯍꯤꯟꯗꯨꯔꯥ
ꯃꯨꯁꯂꯤꯝ ꯃꯨꯁꯂꯤꯝ ꯃꯨꯁꯂꯤꯝ ꯑꯣꯛ ꯆꯥꯕ ꯌꯥꯗꯕ ꯃꯣꯏꯅ
ꯑꯣ ꯁꯟꯅꯥ ꯍꯤꯟꯗꯨ
ꯍꯤꯟꯗꯨꯅ ꯁꯟ ꯆꯥꯕ ꯌꯥꯗꯕ
ꯑꯣ ꯑꯗꯨꯅꯤ ꯑꯩꯈꯣꯏꯗꯤ ꯂꯣꯏꯅ ꯆꯥꯕ ꯌꯥꯏꯀꯣ
ꯑꯥ ꯑꯗꯣ ꯃꯣꯏ ꯃꯨꯁꯂꯤꯝꯁꯤꯡꯁꯦ ꯊꯣꯡꯕ ꯏꯟꯁꯥꯡꯁꯦ ꯍꯥꯎꯋꯦꯕ ꯅꯍꯥꯟ ꯏꯠ ꯅꯨꯃꯤꯠꯇ ꯁꯟ ꯆꯥꯔꯦ ꯑꯗꯨꯒ ꯉꯔꯥꯡ ꯑꯩꯈꯣꯏ ꯑꯃꯨꯛ ꯀꯩꯅꯣ ꯇꯧꯋꯦꯕ ꯎꯝ
ꯅꯣꯏꯅ ꯊꯣꯡ ꯊꯣꯡꯕ ꯅꯠ
ꯉꯥꯅꯨ ꯑꯃꯨꯛ ꯆꯥꯏꯌꯦꯕ ꯉꯥꯅꯨ ꯑꯃꯨꯛ ꯊꯣꯡꯉꯦꯕ
ꯅꯣꯏꯅ ꯀꯣꯏꯕ ꯆꯠꯂꯨꯝꯅ ꯅꯣꯏꯅ ꯊꯣꯡꯅꯕ ꯆꯥꯕ ꯌꯥꯗ꯭ꯔꯤꯕ ꯑꯃꯥꯏꯅ
ꯑ ꯑꯩꯈꯣꯏ ꯏꯃꯥꯟꯅꯕꯅꯦ ꯃꯨꯁꯂꯤꯝ ꯍꯥꯏꯁꯦ ꯂꯩꯕ ꯅꯠꯇꯦ ꯃꯨꯁꯂꯤꯝꯅ ꯊꯣꯡꯕꯅꯦꯕ ꯑꯩꯈꯣꯏ ꯏꯃꯥꯟꯅꯕꯅꯦꯕ
ꯏꯟꯖꯥꯡ ꯂꯩꯔꯒ ꯆꯠꯂꯔꯥ ꯍꯥꯏꯅ ꯈꯟꯕ ꯑꯩꯅ ꯇꯥꯕ꯭ꯔꯥ
ꯑꯧ ꯇꯥꯏ
ꯅꯪꯒꯤ ꯈꯣꯟꯖꯦꯜ ꯇꯥꯗꯦ ꯍꯥꯏꯁꯤ ꯀꯔꯤꯅꯣ
ꯇꯥꯗꯕ꯭ꯔꯣ
ꯇꯥꯔꯦ ꯇꯥꯔꯦ
ꯑꯥ
ꯀꯔꯝ ꯀꯥꯟꯗ ꯇꯥꯛ ꯆꯥꯗꯣꯏꯅꯣ ꯅꯪꯗꯤ ꯍꯥ
ꯆꯥꯛꯁꯦ ꯄꯨꯡ ꯕꯔꯣ ꯇꯥꯔꯅꯤ ꯇꯥꯏꯌꯦ ꯄꯨꯡ ꯕꯔꯣ ꯇꯥꯔꯅꯤ ꯍꯥꯏꯕ ꯆꯥꯛꯇꯤ
ꯂꯥꯝꯗꯔꯣ
ꯆꯥꯛꯂꯥꯛꯑꯥꯟꯗꯦ ꯆꯥꯛꯂꯥꯛꯑꯥꯟꯗꯦ
ꯕ꯭ꯔꯦꯛꯐꯥꯁꯇꯤ ꯆꯥꯔꯒ ꯃ ꯑꯗꯨꯁꯨ ꯆꯥꯔ ꯂꯃꯥꯟꯗꯦꯗꯍꯣ ꯀꯆꯔꯤꯗ
ꯑꯩ ꯄꯨꯔꯥ ꯄꯨꯡ ꯂꯣꯏ ꯂꯣꯏꯔꯦ ꯑꯩ ꯍꯛꯆꯥꯡ ꯑꯩ ꯀꯔꯤꯒꯤ ꯋꯥꯔꯤꯅꯣ ꯇꯧꯔꯝꯕꯗꯣ